ꯎꯝ ꯇꯥꯔꯦ
ꯑꯣ ꯇꯥꯏ ꯇ ꯀꯣ ꯀꯩꯅꯣ ꯇꯧꯕꯁꯦ ꯃꯣꯏꯅ ꯋꯥꯔꯤꯁꯦ ꯑꯗꯨꯝ ꯁꯝꯊꯍꯜꯂꯒ ꯑꯗꯨꯝ ꯁꯥꯟꯅꯔꯔꯁꯨ ꯐꯗꯧꯕ ꯃꯇꯦꯡ ꯃꯇꯦꯛ ꯇꯥꯎ ꯄꯨꯇ ꯇꯠꯇ
ꯌꯥꯍꯟꯕꯗꯁꯨ ꯐꯗꯧꯅꯤ ꯑꯗꯨ ꯑꯗꯨꯕꯨꯗꯤ ꯃꯣꯏꯅ ꯃꯤꯗꯨ ꯌꯥꯝ ꯇꯧꯅꯅꯕ ꯑꯣꯏꯔꯝꯕꯁꯨ ꯌꯥꯏ ꯑꯣꯏꯅ ꯃꯤ ꯀꯩꯅꯣꯗꯪ ꯄꯤꯔꯤꯁꯦ
ꯑꯗꯨ ꯅꯪꯒꯤꯗꯤ ꯀꯌꯥꯝ ꯁꯤꯒꯤ ꯁꯤꯗ ꯀꯌꯥꯝ ꯁꯨꯔꯕꯅꯣ ꯐꯣꯟ ꯇꯧꯕ ꯃꯁꯤꯡ ꯑꯗꯨꯝ ꯂꯣꯏꯔꯕ꯭ꯔꯥ ꯇꯧꯕ
ꯑꯣ ꯑꯩꯒꯤꯁꯦ ꯑꯦꯀꯥꯎꯟ ꯑꯍꯨꯝꯅꯦꯕ ꯑꯍꯨꯝꯁꯤꯗ ꯑꯅꯤꯃ ꯑꯩꯅ ꯇꯧꯕ ꯂꯣꯏꯔꯦ ꯑꯗꯣ ꯁꯤꯃꯗꯤ ꯑꯩꯅ ꯀꯔꯤ ꯍꯥꯏꯅꯤ ꯍꯥꯄꯨ ꯍꯥꯏꯗ꯭ꯔꯦꯕ ꯑꯗꯩ ꯀꯣꯜꯗꯣ ꯃꯤ ꯈꯨꯗꯤꯡ ꯍꯪꯅꯔꯛ ꯀꯩꯅꯣ ꯇꯧꯕꯗꯣ ꯇꯟꯕꯒꯤ ꯑꯗꯒꯤ ꯃꯇꯝꯗꯨꯁꯨ ꯑꯃꯨꯛ ꯀꯩ ꯍꯥꯏꯅꯤ ꯑꯍꯟ ꯁꯣꯔꯤ ꯑꯉꯥꯡ ꯑꯝꯇ ꯅꯠꯅꯗ꯭ꯔꯕꯅꯤꯅ ꯑꯩꯅ ꯑꯃꯨꯛ ꯁꯥꯡꯉꯤ ꯃꯤꯅ ꯑꯃꯨꯛ ꯁꯪꯗ ꯃꯤꯅ ꯑꯃꯨꯛ ꯁꯪ ꯑꯩꯅ ꯑꯃꯨꯛ ꯁꯪꯗ ꯇꯧꯕꯗꯗꯨ ꯌꯥꯝ ꯅꯨꯡꯉꯥꯏꯇꯕꯒꯤ ꯑꯗꯒꯤ ꯑꯩꯈꯣꯏ ꯒ꯭ꯔꯨꯞ ꯀꯥꯡꯕꯨꯁꯨ ꯇꯧꯅꯖꯦ ꯌꯥꯗ꯭ꯔꯦꯕ ꯍꯥꯏꯗꯤ ꯃꯣꯏꯗꯣ ꯊꯕꯛꯇꯨ ꯁꯤꯟꯅꯔꯛꯄꯒ ꯄ꯭ꯂꯁ ꯃꯃꯥꯡꯒꯤ ꯏꯪꯂꯤꯁꯇ ꯋꯥꯔꯤ ꯁꯥꯈꯤꯕꯗꯨꯗ ꯄꯩꯁꯥꯗꯣ ꯀꯩ ꯍꯥꯏꯅꯤ ꯌꯥꯝ ꯊꯤ ꯌꯥꯝꯗꯅ ꯆꯪꯉꯛꯈꯤꯕ ꯍꯥꯏꯇꯥꯥꯔꯦ ꯇꯪꯈꯥꯏꯃꯨꯛ ꯑꯗꯨꯗꯒꯤ ꯃꯣꯏ ꯇꯟꯗꯅ ꯇꯧꯈꯤꯕꯗꯨꯗꯗꯤ ꯑꯩꯁꯨ ꯃꯤꯗꯣ ꯑꯩꯈꯣꯏ ꯇꯤꯝꯗꯣ ꯂꯩꯇ꯭ꯔꯕꯅꯤꯅ ꯑꯃꯨꯛ ꯑꯃꯗꯣꯝ ꯈꯈꯤꯇꯪ ꯍꯪꯉ ꯑꯩꯈꯣꯏꯅꯪꯍꯪ ꯇꯧꯕꯗꯣ ꯇꯟꯗꯅ ꯑꯗꯨꯝ ꯑꯅꯤꯗꯪ ꯇꯧꯕꯅꯦ ꯑꯅꯤꯗꯨꯗꯤ ꯂꯣꯏꯔꯦ ꯃꯇꯝ ꯁꯨꯔꯦ ꯑꯗꯨꯅꯦ ꯉꯁꯥꯏ ꯁꯤꯁꯇꯔꯅ ꯇꯧꯔꯛꯄ ꯌꯥꯗ꯭ꯔꯤꯗꯣ ꯑꯗꯨꯗꯣ ꯀꯃꯥꯏꯅ ꯍꯥꯏꯗꯤ ꯑꯩꯅꯕꯨꯗꯤ ꯇꯧꯕ ꯁꯨꯔꯦ ꯑꯗꯨꯣ ꯏꯪꯅꯧꯛꯄꯗꯤꯨꯛ ꯁꯨ ꯂꯩꯔꯝꯃꯦꯁꯨꯨ ꯒ꯭ꯌꯥꯟ ꯇꯥꯗ꯭ꯔꯦ ꯑꯗꯩ ꯁꯤꯒꯤ ꯁꯤꯁꯇꯔ ꯍꯧꯖꯤꯛ ꯇꯧꯔꯛꯏꯕ ꯁꯤꯒꯤ ꯑꯦꯀꯥꯎꯟꯁꯤꯗꯤ ꯑꯩꯅ ꯍꯥꯞꯐꯟꯗꯕꯩ ꯀꯥꯎꯅꯦꯕ ꯇꯧꯔꯔꯣꯏꯒꯦꯅ ꯑꯗꯨꯅ ꯁꯤꯒꯤ ꯑꯣꯏꯅꯕꯨꯗꯤ ꯄꯨꯔꯥ ꯁꯤꯁꯇꯔꯅ ꯑꯍꯥꯟꯕ ꯑꯣꯏꯗꯣꯏꯅꯦ ꯃꯇꯝ ꯌꯥꯝ ꯂꯩꯔꯤ ꯁꯤꯒꯤ ꯑꯣꯏꯅꯕꯨꯗꯤ ꯇꯤꯝꯅ ꯁꯇꯣꯛꯄꯒꯤ ꯂꯩꯔꯤꯕ ꯃꯤꯅꯤꯠ ꯇꯔꯥꯃꯨꯛꯇꯪ ꯆꯒꯦ
ꯑ ꯀꯣꯜ ꯀꯌꯥꯃꯨꯛ ꯇꯧꯔꯀꯥꯟꯗꯅꯣꯔ ꯁꯣꯔꯤꯁꯦ ꯇꯔꯥꯅꯤꯄꯥꯟꯒꯨꯝ ꯀꯨꯟꯒꯨꯝꯕ
ꯍꯧꯧ ꯇꯔꯥꯅꯤꯄꯥꯟꯒꯨꯝꯕ ꯍꯥꯏꯗꯤ ꯃꯤꯅꯤꯠ ꯇꯔꯥ ꯇꯔꯥ ꯍꯥꯏꯗꯤ ꯇꯔꯥ ꯍꯥꯏꯁꯦ ꯑꯗꯨꯝ ꯇꯔꯥꯅꯤꯄꯥꯟ ꯍꯥꯏꯁꯦ ꯍꯣꯏ ꯃꯔꯛꯇ ꯇꯛꯄ ꯈꯣꯠꯄ ꯌꯥꯎꯗ꯭ꯔꯒꯗꯤ ꯑꯗꯨꯝ ꯇꯔꯥ ꯇꯨꯛ ꯇꯔꯥꯃꯉꯥ ꯇꯔꯥꯇꯨꯛ ꯇꯔꯥꯇꯨꯛ ꯇꯥꯇꯦꯠ ꯑꯗꯨꯋꯥꯔ ꯁꯨꯕ ꯄꯣꯠꯅꯦ ꯍꯥꯏꯗꯤ ꯋꯥꯟ ꯑꯥꯏꯇꯤ ꯍꯥꯏꯖꯦ ꯃꯤ ꯇꯔꯥꯅꯤꯄꯥꯟ ꯍꯥꯏꯖꯦ ꯃꯤ ꯇꯔꯥꯛ ꯇꯔꯥꯇꯪ ꯁꯥꯕꯗ ꯀꯩꯅꯣꯅꯤꯗꯅ ꯃꯤ ꯇꯔꯥꯅꯤꯄꯥꯟꯗꯕꯨꯗꯤ ꯁꯨꯕꯅꯤꯗꯅ ꯑꯗꯣ ꯀꯩꯅꯣ ꯇꯧꯕ ꯍꯥꯏꯁꯦ ꯍꯥꯏꯗꯤ ꯇ꯭ꯔꯥꯏ ꯁꯣꯔꯤ ꯋꯥꯟ ꯑꯥꯏꯠꯇꯤ ꯃꯤꯅꯤꯠ ꯍꯥꯏꯁꯦ ꯑꯗꯨꯝ ꯃꯤꯅꯤꯠ ꯇꯔꯥ ꯍꯥꯏꯁꯦ ꯑꯗꯨꯝ ꯁꯥꯡꯕ ꯌꯥꯎꯋꯤꯗꯅ ꯇꯔꯥꯃꯥꯊꯣꯏꯗ ꯇꯠꯄ ꯌꯥꯎꯏ ꯇꯔꯥꯏꯟꯊꯣꯏꯗ ꯇꯠꯄ ꯌꯥꯎꯏ ꯑꯗꯒꯤ ꯀꯣꯜꯗꯨꯁꯨ ꯑꯃꯨꯛ ꯃꯤꯅꯁꯨ ꯃꯤꯅꯁꯨ ꯑꯃꯨꯛ ꯇꯧꯔꯛꯄꯗ ꯄꯥꯏꯌꯦꯕ ꯄꯣꯠꯁꯦ ꯍꯥꯟꯅꯗꯤ ꯑꯩꯅ ꯑꯩꯅ ꯇꯧꯕꯁꯤꯅ ꯋꯥꯟ ꯅꯥꯏꯟꯇꯤꯒꯨꯝꯕ ꯑꯣꯏꯔꯒ ꯃꯤꯅ ꯇꯧꯔꯛꯄꯁꯤꯗꯤ ꯑꯟꯂꯤꯃꯤꯇꯦꯠꯀꯤ ꯇꯥꯏꯞ ꯇꯧꯔꯝꯕꯅꯦꯕ ꯑꯗꯣ ꯍꯟꯗꯛꯀꯤꯁꯤꯗꯤ ꯃꯤꯅ ꯇꯧꯔꯛꯄ ꯑꯩꯅ ꯇꯧꯔꯛꯄ ꯄꯨꯜꯂꯒ ꯇꯤ ꯃꯤꯅꯠꯁ ꯍꯥꯏꯕꯅꯤꯅ ꯑꯗꯨꯝ ꯀꯩꯅꯣꯗ ꯁꯨꯒꯔꯦ ꯑꯃꯕꯨꯗꯤ ꯀꯨꯟꯊ꯭ꯔꯥ ꯀꯨꯟꯊ꯭ꯔꯥꯁꯤꯗ ꯃꯉꯥꯃꯨꯛꯇꯤ ꯔꯤꯖꯦꯛ ꯆꯠꯂꯝꯒꯅꯦꯕ ꯑꯗꯨꯗ ꯁꯨꯈ꯭ꯔꯦ ꯑꯗꯨꯒ ꯑꯃ ꯑꯦꯀꯥꯎꯟꯗꯨꯅ ꯇꯥꯔꯒꯥ ꯀꯨꯟ ꯍꯨꯝꯗꯣꯏ ꯁꯨꯒꯔꯦ ꯃꯦꯛꯁꯤꯃꯝꯗꯣ ꯊꯥꯔ ꯇꯤꯐꯧꯗꯤ ꯄꯤꯗꯅ ꯀꯣꯜ ꯇꯧꯕꯗꯣ ꯑꯗꯣ ꯇꯣꯏꯟꯇꯤ ꯊ꯭ꯔꯤꯗ ꯁꯨꯗꯣꯛꯈ꯭ꯔꯦ ꯑꯥꯃꯗꯨꯗꯤ ꯑꯗꯨꯒ ꯁꯤꯁꯤꯅꯥ ꯑꯩꯅ ꯊꯥꯔꯇꯤꯗ ꯁꯨꯈ꯭ꯔꯦ ꯆꯞ ꯆꯥꯅ
ꯎꯝ ꯑꯣ
ꯑꯗꯨꯅꯤꯗ
ꯑꯩ ꯅꯍꯥꯟ ꯃꯈꯩ ꯇꯧꯗꯅ ꯑꯃꯨꯛ ꯂꯦꯞꯄꯨꯔꯦ ꯐꯅꯌꯥꯝ ꯀꯨꯏꯅ ꯂꯦꯞꯄꯦ ꯐꯣꯟ ꯇꯧ ꯋꯥꯔꯤ ꯁꯥꯟꯅꯗꯕꯤꯗ ꯑꯩꯁꯨ ꯇꯟꯗꯅ
ꯃꯥꯅꯦ ꯁꯣꯝ ꯀꯣꯏꯍꯡ ꯍꯪꯅꯕꯗꯣ ꯑꯩꯒꯤ ꯑꯣꯏꯅꯁꯨ ꯃꯥꯅꯤ ꯑꯗꯨꯅ ꯈꯪꯗꯦ ꯁꯨꯝ ꯃꯇꯝꯗꯣ ꯁꯨꯝ ꯑꯩꯁꯨ ꯍꯥꯏꯖꯕꯅꯤ ꯑꯩꯅ ꯑꯃꯨꯛ ꯍꯪꯉꯨꯔꯦ ꯑꯗꯩ ꯃꯤꯗꯨꯁꯨ ꯑꯃꯨꯔꯛ ꯑꯅꯤꯔꯛ ꯌꯥꯔꯛꯇ꯭ꯔꯗꯤ ꯑꯩꯁꯨ ꯃꯊꯪꯗ ꯍꯪꯕ ꯇꯜꯂꯅꯤ ꯍꯥꯏꯗꯤ ꯃꯤꯗꯨꯁꯨ ꯐꯔꯛ ꯇꯥꯕꯒꯤ ꯇꯁꯦꯡꯅ ꯁꯥꯅꯤꯡꯗꯕꯩꯕꯨꯗꯤ ꯅꯠꯇꯕ ꯃꯇꯝꯗꯣ ꯐꯔꯛ ꯇꯥꯟꯅꯕꯅꯤꯅ ꯑꯗꯨ ꯃꯤꯗꯨꯁꯨ ꯑꯃꯨꯛ ꯑꯅꯤꯔꯛ ꯌꯥꯔꯛꯈꯤꯗ꯭ꯔꯗꯤ ꯑꯩꯁꯨ ꯃꯊꯪ ꯍꯪꯕ ꯑꯃꯨꯛ ꯇꯜꯂꯦ ꯑꯗꯒꯤ ꯃꯤꯗꯨꯅꯁꯨ ꯑꯃꯨꯛ ꯍꯥꯏꯖꯕꯋꯥꯅꯤ ꯍꯪꯕꯗ ꯑꯃꯨꯛ ꯑꯅꯤꯔꯛ ꯌꯥꯈꯤꯗ꯭ꯔꯝꯅꯤꯅ ꯃꯥꯅ ꯍꯪꯉꯛꯄ ꯑꯃꯨꯛ ꯇꯜꯂꯅꯤ ꯑꯗꯨꯨꯃꯥꯏꯟ ꯇꯧꯔ ꯃꯤ ꯍꯦꯛꯇ ꯐꯔꯛ ꯇꯥꯅꯩꯌꯦꯕ ꯑꯗꯨꯅ ꯑꯩꯗꯤ ꯑꯃꯇꯪꯕꯨ ꯑꯃꯨꯛ ꯇꯧꯒꯦ ꯈꯜꯂꯝꯃꯕꯅꯦ ꯑꯗꯨꯗ ꯑꯇꯩꯒꯤ ꯇꯥꯛꯁꯇꯨꯗꯤ ꯌꯥꯝ ꯀꯥꯟꯅꯗꯕ ꯍꯥꯏꯇꯥꯥꯔꯦ ꯃꯇꯝꯗꯨꯅ ꯃꯌꯥꯝ ꯃꯥꯡ ꯊꯣꯛꯄ ꯀꯣꯟ ꯉꯍꯥꯛ ꯉꯍꯥꯛ ꯁꯥꯟꯅꯕꯁꯤꯅ ꯍꯦꯟꯅ ꯀꯩ ꯍꯥꯏꯅꯤ ꯋꯥꯔꯤ ꯑꯣꯏ ꯂꯤꯅꯕꯣꯏ ꯀꯩꯕꯣꯏ ꯀꯩꯅꯣ ꯇꯧꯕꯗꯒꯤ ꯑꯃꯗꯣ ꯍꯥꯞꯐꯟ ꯀꯨꯏꯗ꯭ꯔꯤꯕ ꯋꯤꯛꯃꯨꯛꯇꯪ ꯐꯥꯗ ꯉꯥꯏꯔꯝꯒꯤꯅꯤ ꯑꯗꯨ ꯑꯗꯨꯝ ꯂꯣꯏꯁꯟꯒꯔꯦ
ꯑꯩꯅ ꯀꯨꯏꯅ ꯂꯦꯞꯄꯨꯔꯕ
ꯑꯥꯎ
ꯅꯗꯩ ꯉꯁꯤꯅ ꯂꯣꯏꯔꯦ ꯍꯥꯏꯕꯗꯨꯗ
ꯑꯧ ꯉꯁꯤ ꯐ꯭ꯔꯥꯏ ꯐ꯭ꯔꯥꯏꯗꯦꯐꯧ ꯁꯥꯡꯇꯣꯛ ꯑꯧ ꯐ꯭ꯔꯥꯏꯗꯦꯐꯧ ꯁꯥꯡꯗꯣꯛꯈ꯭ꯔꯦ ꯉꯁꯤ ꯋꯥꯏꯅꯁꯗꯦ ꯅꯠꯇ꯭ꯔꯣ
ꯑꯣ ꯉꯁꯤ ꯊꯔꯁꯗꯦ ꯑꯣ ꯍꯌꯦꯡꯅ ꯍꯌꯦꯡ ꯐꯥꯎꯕ ꯂꯩꯔꯤꯕ
ꯑꯧ ꯐ꯭ꯔꯥꯏꯗꯦꯒꯤ ꯅꯨꯡꯗꯥꯡꯐꯥꯎ ꯑꯁꯦꯡꯕꯗꯤ ꯉꯔꯥꯡꯅ ꯂꯣꯏꯔꯅꯤ ꯍꯥꯏꯕꯅꯦꯕ
ꯎꯝ
ꯐꯤꯐꯇꯤꯟꯐꯧ ꯅꯠꯇ꯭ꯔꯣ ꯃꯣꯏꯅ ꯍꯥꯏꯕꯗꯨꯕꯣ ꯃꯥꯅꯦ ꯐꯤꯐꯇꯤꯟꯐꯥꯎ ꯍꯥꯏꯕ ꯑꯣꯏꯔ ꯃꯥꯜꯂꯦ ꯋꯦꯟꯁꯗꯦꯗ ꯂꯣꯏꯅꯤ ꯍꯥꯏꯕꯅꯦꯕ ꯑꯗꯣ ꯑꯃꯨꯛ ꯃꯣꯏꯅ ꯐꯔꯥꯏꯗꯦꯕꯨ ꯑꯃꯨꯛ ꯁꯥꯡꯊꯔꯦꯅ ꯇꯧꯁꯜꯂꯣ ꯇꯧꯁꯜꯂꯣ ꯁꯤꯁꯇꯔ ꯍꯥꯏꯗꯤ ꯑꯩꯒꯁꯨ ꯌꯥꯔꯤꯈꯩ ꯇꯧꯖꯦ ꯂꯣꯏꯔꯒꯁꯨ ꯑꯗꯨꯝ ꯇꯜꯂꯨꯅꯣꯕ ꯍꯥꯏꯗꯤ ꯄꯨꯍꯪ ꯍꯪꯖꯜꯂꯣ ꯑꯗꯨꯝ ꯃꯤꯁꯤꯡꯁꯦ ꯑꯗꯨꯝ ꯀꯩ ꯍꯥꯏꯅꯤ ꯑꯃ ꯌꯔꯛꯇꯁꯨ ꯑꯃꯅ ꯑꯗꯨꯝꯗꯤ ꯌꯥꯕꯅꯦꯕ ꯒ꯭ꯔꯨꯞꯇ ꯑꯗꯨꯝ ꯊꯥꯖꯤꯜꯂꯣ ꯁꯤꯁꯇꯔꯅꯁꯨ ꯀꯩꯅꯣ ꯇꯧꯋꯤꯗꯣ ꯀꯣꯜ ꯇꯧꯔꯛꯄ ꯌꯥꯕ ꯂꯩꯕ꯭ꯔꯣ ꯇꯧꯔꯛꯄ ꯌꯥꯕ ꯂꯩꯕ꯭ꯔꯣꯅ ꯑꯗꯨ ꯑꯗꯨꯝ ꯍꯜꯂꯅꯤ ꯑꯗꯒꯤ ꯄ꯭ꯔꯥꯏꯚꯦꯠꯇꯤꯛꯁ꯭ꯁꯨ ꯑꯗꯨꯝ ꯇꯧꯁꯜꯂꯣꯕ ꯍꯥꯏꯗꯤ ꯗꯥꯏꯔꯦꯛ ꯒ꯭ꯔꯨꯞꯇ ꯍꯟꯕ ꯇꯟꯕꯥ ꯃꯤꯁꯨ ꯑꯗꯨꯝ ꯂꯩꯕꯅꯦꯕ ꯑꯗꯨꯝ
ꯍꯣꯏ
ꯍ ꯐꯔꯦ ꯑꯗꯣ ꯗꯥꯏꯔꯦꯛ ꯁꯨꯀꯪ ꯈꯪꯗꯕꯨꯗꯤ ꯇꯧꯗꯦ ꯍꯥꯏꯐꯦꯠ ꯃꯤꯅꯒ ꯀꯣ ꯇꯧꯔꯛꯄ ꯌꯥꯅꯤꯀꯣ ꯀꯥꯏ ꯍꯥꯏꯔ ꯒ꯭ꯔꯨꯞꯇꯒ ꯍꯥꯏꯔꯛꯄꯗꯣ ꯑꯗꯨꯗꯣ ꯑꯩꯅ ꯄ꯭ꯔꯥꯏꯚꯦꯠ ꯇꯦꯛꯁ ꯑꯣꯏꯅ ꯇꯧꯁꯟꯕ ꯌꯥꯍꯒ ꯇꯣꯁꯇꯔ ꯨꯗꯥꯥꯟ ꯂꯥꯛꯑꯣ ꯑꯗꯥꯥꯏ ꯈꯥꯗꯣꯛꯁꯜꯂꯣ ꯑꯗꯨꯅ
ꯑꯗꯨꯃꯥꯏꯅꯗꯤ ꯇꯧꯔꯤꯅꯦ ꯑꯗꯨꯝ
ꯑꯧꯧꯦ ꯁꯤꯁꯇꯔꯒꯤꯁꯦ ꯃꯤꯅ ꯇꯧꯔꯛꯄꯁꯨ ꯑꯗꯨꯝ ꯌꯥꯎꯕ꯭ꯔꯣ ꯁꯤ ꯀꯥꯎꯟꯁꯦ ꯌꯥꯎꯗ꯭ꯔꯤꯕ
ꯑꯧ ꯌꯥꯎꯋꯦ ꯌꯥꯎꯋꯦ
ꯑꯗꯨꯗꯤ ꯁꯤꯁꯇꯔꯁꯨ ꯂꯣꯏꯒꯦ ꯍꯥꯏꯖꯤꯜꯂꯛꯑꯅꯤ ꯍꯥꯏꯗꯤ ꯀꯌꯥꯃꯨꯛ ꯍꯧꯖꯤꯛꯀꯤ ꯁꯤꯇꯔꯁꯨ ꯀꯌꯥꯃꯨꯛ ꯁꯨꯔꯦꯕ ꯍꯧꯖꯤꯛꯀꯤ ꯀꯣꯜꯒꯤꯗꯣ ꯑꯍꯨꯝꯃꯨꯛꯄꯨꯗꯤ ꯀꯩꯅꯣ ꯆꯠꯈꯤꯕ
ꯑꯪ ꯑꯍꯨꯝꯃꯨꯛ ꯆꯠꯈꯤꯕꯗꯨ ꯇꯔꯥꯃꯉꯥꯒꯨꯝꯕ ꯑꯣꯏꯗꯣꯏꯕ
ꯑꯣ ꯑꯗꯨꯗꯤ ꯃꯔꯤ ꯃꯉꯥꯒꯨꯝꯕ ꯇꯧꯔꯒ ꯑꯗꯨꯝ ꯁꯨꯔꯛꯑꯅꯤꯗꯣ
ꯎꯝ
ꯀꯣꯁꯦ ꯑꯃꯗꯤ ꯌꯥꯎꯗ꯭ꯔꯦꯅ ꯑꯃꯨꯛ ꯁꯤ ꯌꯦꯡꯕ ꯁꯥꯟꯅꯕꯅꯦꯕ ꯃꯥꯥꯏꯗꯤ ꯃꯅꯤꯡꯗꯤ ꯐꯨꯕ ꯍꯦꯟꯅ ꯇꯠꯇꯦꯕ ꯀꯃꯥꯏꯅ ꯇꯣꯏꯅ ꯐꯪꯗꯦꯕ
ꯑꯣ ꯌꯥꯝ ꯁꯥꯡꯉꯤꯅꯦ ꯑꯗꯨꯏꯗꯤ
ꯑꯧ ꯌꯥꯝ ꯊꯤ ꯁꯥꯡꯈ꯭ꯔꯦ ꯃꯥꯏꯗꯤ ꯑꯗꯨꯅ ꯌꯥꯝ ꯊꯨꯅ ꯃꯥꯏꯗꯣ ꯂꯣꯏꯈ꯭ꯔꯦꯕ ꯃꯇꯝꯗꯣ ꯑꯩꯁꯨ ꯃꯇꯝ ꯐꯅꯌꯥꯝ ꯀꯟꯈ꯭ꯔꯦ ꯃꯥꯒꯤ ꯐꯅꯌꯥꯝ ꯀꯟꯈ꯭ꯔꯦ ꯀꯃꯥꯏꯅ ꯇꯧꯅꯣ ꯈꯪꯗꯦ ꯑꯇꯩ ꯑꯁꯨꯛ ꯌꯥꯝꯅ ꯑꯦꯥꯎꯟ ꯑꯅꯤꯃꯨ ꯀꯩꯅꯣ ꯁꯥꯟꯅꯔꯏ ꯃꯌꯥꯝꯦꯝ ꯃꯤꯠ ꯇꯔꯥꯅꯤꯊꯣꯏ ꯇꯔꯥꯊꯣꯏ ꯇꯂꯣꯏ ꯇꯠꯄ ꯉꯥꯛꯇꯅꯦꯕ
ꯎꯝ
ꯑꯗꯣ ꯃꯥꯒꯤꯗꯣ ꯃꯔꯤ ꯑꯃꯅꯤ ꯅꯤꯐꯨ ꯃꯌꯥ ꯑꯣꯏꯈꯤ
ꯑꯣ ꯑꯗꯨꯃꯥꯏꯅ ꯇꯧꯔꯗꯤ ꯐꯥꯗꯣꯏꯅꯤꯅꯦ
ꯃꯥꯅꯦ ꯄꯠ ꯄꯠꯄ ꯇꯠꯄꯁꯤꯗ ꯀꯩꯌꯥ ꯇꯥꯅꯗ꯭ꯔꯦ ꯑꯃꯨꯛꯨꯛꯀꯗꯤ ꯃꯣꯏꯁꯦ ꯁꯣꯏꯔꯀꯥꯟꯗꯤ ꯌꯥꯔꯛꯄꯖꯥꯠꯅꯤ
ꯎꯝ ꯑꯗꯨꯃꯥꯏꯅ ꯇꯧꯔꯗꯤ ꯃꯤ ꯑꯃ ꯑꯅꯤ ꯇꯧꯀꯥꯟꯗ ꯀꯣꯛ ꯂꯣꯏꯁꯤꯟꯜꯂꯤꯗꯣ
ꯃꯥꯅꯤ ꯑꯗꯒꯤ ꯋꯥꯔꯤꯗꯨꯁꯨ ꯍꯥꯏꯐꯦꯠ ꯑꯗꯨꯝ ꯁꯥꯕꯅꯦ ꯐ꯭ꯂꯣ ꯑꯃ ꯆꯠꯂꯦꯗꯅ ꯍꯥꯏꯗꯤ ꯋꯥꯔꯤꯁꯦ ꯃꯣꯏꯅꯗꯤ ꯀ꯭ꯋꯥꯂꯤꯇꯤ ꯂꯩꯅꯁꯨ ꯁꯥꯟꯅꯧ ꯑꯃꯨꯛ ꯍꯥꯏꯌꯦ ꯑꯗꯣ ꯈꯪꯅꯗꯕ ꯃꯁꯦꯟꯅꯤꯅ ꯃꯣꯏꯁꯦ ꯁꯥꯕ ꯍꯧꯔꯛꯄꯅꯤꯅ ꯐ꯭ꯂꯨ ꯑꯃ ꯆꯠ ꯆꯠꯇꯦꯕ ꯋꯥꯗꯣ
ꯍꯣꯏ ꯍꯥꯏꯐꯝ ꯈꯪꯗꯅ ꯑꯗꯨꯝ ꯂꯩꯕ ꯇꯧꯋꯦꯕ
ꯃꯥꯅꯦ ꯀꯔꯤ ꯍꯧꯗꯣꯛꯁꯤꯒꯦ ꯀꯔꯤ ꯇꯧꯁꯤꯒꯦ ꯁꯤꯐꯧꯗ ꯑꯩ ꯁꯤ ꯆꯠꯄꯅ ꯌꯥꯝ ꯍꯩꯔꯛꯑꯕꯅꯦ ꯍꯐꯦ ꯈꯔ ꯁꯥꯕꯗꯤ ꯋꯥꯔꯤꯁꯦ ꯇꯠꯇꯅꯕ ꯑꯩ ꯅꯨꯡꯁꯥꯅ ꯁꯥꯖꯜꯂꯛꯏꯁꯦ ꯅꯨꯡꯠ ꯀꯣꯛꯇ ꯊꯣꯛꯂꯛꯑ ꯊꯣꯛꯂꯛꯄ ꯑꯗꯨꯅ ꯁꯤꯇꯔꯗꯤ ꯀꯛꯆꯤꯡ ꯒꯥꯔꯗꯦꯟ ꯑꯗꯣ ꯀꯌꯥꯝ ꯀꯣꯏꯔꯒꯦ ꯍꯧꯖꯤꯛꯁꯨ ꯑꯗꯨꯝ ꯐꯖꯅ ꯃꯥꯁꯦ ꯐꯨꯔꯤ ꯀꯩꯅꯣ ꯇꯧꯔꯤꯕ ꯆꯂꯥꯏꯔꯤꯕ ꯑꯗꯨꯝ ꯐꯖꯅ
ꯍꯧꯖꯤꯛꯇꯤ ꯐꯖꯅ ꯆꯂꯥꯏꯗ꯭ꯔꯕ ꯃꯥꯜꯂꯦ ꯑꯩꯈꯣꯏꯁꯨ ꯀꯥꯗꯕ ꯀꯨꯏꯔꯦ
ꯑꯣ
ꯍꯧꯖꯤꯛꯇꯤ ꯐꯖꯅ ꯅꯥꯄꯤꯒ ꯌꯥꯝ ꯍꯧꯖꯤꯟꯗꯅ ꯇꯧꯋꯦ ꯍꯥꯏ ꯐꯖꯅ ꯁꯦꯝꯕꯤꯗ꯭ꯔꯕ ꯃꯥꯂ
ꯑꯣ ꯊꯥꯏꯅꯕꯨꯗꯤ ꯑꯩꯁꯨ ꯀꯣꯂꯦꯖꯀꯤ ꯃꯇꯝꯗ ꯆꯠꯈꯤꯕꯗ ꯍꯦꯟꯅ ꯆꯠꯇ꯭ꯔꯦꯕ ꯑꯩꯁꯨ ꯑꯗꯨꯨꯅ
ꯍꯥꯟꯅꯗꯤ ꯌꯥꯝ ꯀꯥꯟꯅꯔꯝꯕꯅꯦꯕ
ꯑꯥꯎ ꯑꯗꯨꯅ ꯑꯩꯁꯨ ꯑꯗꯩ ꯃꯤꯁꯤꯡꯗꯣ ꯊꯥꯒꯠꯂꯛꯄꯁꯨ ꯀꯌꯥ ꯎꯈꯤꯗ꯭ꯔꯕ ꯍꯧꯖꯤꯛꯇꯤ ꯔꯤꯜꯁꯀꯤ ꯃꯇꯝꯁꯤꯗ ꯀꯌꯥ ꯃꯆꯥ ꯃꯆꯥꯗꯤ ꯀꯌꯥꯝ ꯊꯛ ꯑꯗꯨꯒꯨꯝꯕꯗꯤ ꯀꯌꯥ ꯎꯈꯤꯗ꯭ꯔꯦꯕ ꯑꯗꯨꯅ ꯌꯥꯥꯛ
ꯍꯧꯖꯤꯛꯇꯤ ꯑꯅꯝꯕꯅ ꯑꯃꯨꯛ ꯅꯨꯃꯤꯠ ꯂꯩ ꯃꯇꯝꯗ ꯅꯨꯃꯤꯠ ꯂꯩ ꯒꯤ ꯌꯥꯝꯅ
ꯑꯧ ꯑꯗꯨꯗ ꯑꯣꯏꯅ ꯇꯧ ꯇꯧ ꯂꯩꯔꯦ ꯃꯊꯦꯛ ꯃꯊꯦꯡ ꯏꯔꯁꯦ ꯑꯗꯨꯝ ꯃꯌꯥꯝ ꯊꯥꯈ꯭ꯔꯗꯤ ꯑꯗꯨꯝ ꯐꯖꯕꯖꯥꯠꯅꯤꯗꯣ ꯑꯗꯨꯕꯨꯗꯤ ꯀꯩ ꯋꯥꯜꯗꯨꯗ ꯅꯨꯠ ꯂꯩꯩ ꯋꯥꯡꯉ ꯁꯨ ꯇꯣꯛꯑ ꯍꯪꯒꯥꯝ ꯈꯛꯇꯪꯐꯥꯎꯗꯣ ꯐꯅꯌꯥꯝ ꯄꯥꯛꯅ ꯇꯥꯔꯒꯗꯤ ꯑꯗꯨꯝ ꯐꯖꯗꯅ ꯕꯤꯗꯤꯑꯣ ꯐꯣꯇꯣꯅ ꯂꯩꯗꯨꯅꯦ ꯑꯗꯣ ꯆꯞ ꯃꯥꯟꯅꯩ ꯌꯨꯒꯥꯗꯨꯝ ꯑꯧ ꯑꯗꯨꯅ ꯑꯗꯨꯝ ꯃꯌꯥꯝꯕꯨ ꯊꯥꯔꯗꯤ ꯂꫭꯏꯅ ꯏꯐꯥꯗ ꯑꯗꯨꯝ ꯐꯖꯩꯗ ꯑꯗꯨꯗꯒꯤ ꯂꯧ ꯃꯇꯝꯗꯁꯨ ꯑꯗꯨꯝ ꯁꯛꯇꯦꯛ ꯁꯪꯉ ꯂꯩꯕꯗꯣ ꯐꯖꯕꯅꯦ ꯑꯗꯨꯅꯩ ꯊꯑꫭꯏꯀꯤ ꯌꯦꯡꯕ ꯑꯗꯨꯝ ꯆꯠꯅꯔꯩꯁꯤꯅꯦꯕ
ꯎꯝ
ꯐꯖꯅꯕꯨ ꯄꯥꯜꯂꯗꯤ ꯐꯖꯕꯒꯤ ꯐꯖꯕ ꯉꯥꯛꯇꯅꯤꯗ
ꯃꯥꯅꯦ ꯐꯖꯅ ꯄꯥꯜꯂꯕ ꯈꯗꯤ ꯈꯔ ꯌꯥꯝꯅ ꯀꯩꯅꯣ ꯇꯧꯈ꯭ꯔꯕ ꯑꯗꯨ ꯑꫭꯏꯔꯒꯗꯤ ꯑꯗꯥꯏ ꯇꯧꯕ ꯖꯥꯠꯅꯤ
ꯎꯝ
ꯁꯤꯁꯇꯔꯗꯤ ꯀꯣꯏꯕꯒ ꯑꯝꯇ ꯆꯠꯇ꯭ꯔꯣ
ꯀꯣꯏꯕ ꯆꯠꯇꯦ ꯍꯥꯟꯗꯛꯇꯤ
ꯑꯣ
ꯃꯃꯥꯡꯗꯤ ꯀꯥꯡ ꯀꯥꯡꯗꯣ ꯀꯣꯏꯕ ꯆꯠꯄꯅꯦ ꯑꯗꯣ ꯍꯟꯗꯛꯇꯤ ꯆꯠ ꯇ꯭ꯔꯦ
ꯑꯣ ꯑꯣꯀꯦ ꯑꯣꯀꯦ ꯍꯣꯏꯗ ꯀꯩꯁꯨ ꯑꯃꯨꯛ ꯆꯠ ꯑꯃꯨꯛ ꯆꯠꯇꯥꯗꯨꯅꯤꯗ ꯀꯩꯁꯨ ꯆꯠꯇ ꯌꯥꯗꯦ ꯍꯥꯏꯕ ꯂꯩꯇꯦꯗ
ꯎꯝ ꯑꯩꯈꯣꯏ ꯁ꯭ꯋꯥꯏꯒꯤ ꯆꯤꯡꯕꯁꯦ ꯑꯣꯏꯅ ꯌꯦꯡꯉ
ꯑꯣ ꯀꯩꯏꯁꯨ ꯀꯥꯏꯗꯦꯗꯥ ꯑꯁ ꯌꯥꯎꯁꯪꯒꯤ ꯃꯇꯝꯗꯗꯤ ꯑꯦ ꯁꯤꯁꯇꯔ ꯍꯣꯏꯔꯣꯝꯗꯅꯤꯑ ꯃꯩ ꯆꯠꯂꯤꯁꯦ
ꯎꯝ
ꯇꯁꯦꯡꯅ ꯌꯥꯎꯁꯪ ꯃꯥꯟꯕ ꯍꯥꯏꯔꯗꯤ ꯑꯗꯣꯝꯗ ꯍꯦꯛꯇ ꯑꯣꯏꯌꯦꯕ ꯑꯩꯁꯨ ꯏꯃꯥꯟꯅꯕ ꯈꯣꯡꯖꯣꯝꯗꯒ ꯂꯩꯌꯦ ꯃꯣꯏꯗꯒ ꯐꯥꯅ ꯀꯨꯏꯅ ꯂꯦꯛꯑꯝꯃꯦꯕ ꯑꯗꯨꯝ ꯌꯥꯎꯁꯪ ꯌꯥꯎꯁꯪ ꯃꯅꯨꯡꯗꯣ ꯑꯗꯨꯒ ꯑꯗꯨꯝ ꯐꯖꯅ ꯆꯠꯂꯝꯃꯤ ꯌꯥꯎꯁꯪ ꯃꯅꯨꯡ ꯑꯥ ꯁꯣꯔꯤ ꯑꯥ ꯌꯥꯎꯁꯪ ꯃꯅꯨꯡꯗꫭ ꯑꯗꯨꯅ ꯁꯤꯁꯇꯔꯗꯤ ꯁꯤꯃꯥꯒꯨꯝꯕꯒ ꯌꯦꯡꯗ꯭ꯔꯣ ꯁꯤꯔꯤꯁꯀꯨꯝꯕ ꯍꯥꯏꯗꯤ ꯂꯩꯗꯅ ꯃꯌꯥꯝ
ꯑꯉꯥꯡ ꯍꯧꯒꯠꯇꯔ ꯃꯥꯜꯂꯦ